ꯍꯜꯂꯣ ꯑꯣ ꯇꯥꯏ ꯇꯥꯏꯀꯣ
ꯑꯧ ꯇꯥꯏ ꯇꯥꯏ ꯀꯩ ꯇꯧꯔꯝꯃꯤꯅꯣ
ꯁꯨꯝ ꯗ꯭ꯔꯃꯥꯥ ꯌꯦꯝꯉꯝꯃꯤꯗ ꯗ꯭ꯔꯃꯥꯥ ꯌꯦꯡ ꯒ
ꯍ ꯍꯥ
ꯃꯦꯁꯦꯖ ꯎꯕꯀꯥꯟꯗꯒꯤ ꯑꯗꯨꯝ ꯂꯥꯛꯄꯅꯦ
ꯍꯣꯏ ꯍꯣꯏ ꯉꯁꯥꯏꯗꯣ ꯑꯥ ꯑꯩꯁꯨ ꯑꯗꯨꯝ ꯔꯨꯝꯗ ꯐꯝꯃꯒ ꯂꯩꯌꯦ
ꯑꯣ
ꯉꯁꯥꯏ ꯑꯗꯨꯝ ꯉꯁꯤꯗꯤ ꯀꯔꯤꯝ ꯆꯠꯇꯕꯤꯗ ꯔꯨꯝꯗ ꯂꯩ ꯑꯗꯨꯒ ꯀꯣꯜꯁꯨ ꯆꯠꯇꯕ ꯀꯣ ꯉꯁꯥꯏꯒꯤ ꯑꯗꯨꯒꯤ
ꯑꯣ ꯍꯣꯏ ꯑꯩꯒꯤꯁꯨ ꯔꯤꯁꯤꯞ ꯇꯧꯕ ꯌꯥꯗꯦꯕ ꯃꯤ ꯑꯅꯤ ꯑꯍꯨꯝ ꯇꯧꯔꯛꯄꯗꯣ
ꯎꯝ ꯎꯝ
ꯌꯥꯗꯦꯅ ꯍꯦꯛꯇ ꯍꯥꯏꯔꯛꯄ ꯑꯗꯨꯒꯤ ꯑꯗꯨꯝ ꯇ꯭ꯔꯥꯏ ꯇꯧ ꯅꯠꯇꯦ ꯃꯤ ꯑꯃ ꯑꯗꯨꯝ ꯃꯤ ꯈꯔꯒꯤꯗꯤ ꯑꯗꯨꯝ ꯆꯠꯂꯦ ꯃꯤ ꯈꯔꯒꯤꯗꯤ ꯆꯠꯇꯦꯕꯀꯣ
ꯎꯝ ꯈꯔꯒꯤꯗꯤ ꯆꯠꯂꯦ ꯑꯗꯨꯝ
ꯎꯝ
ꯀꯩ ꯑꯦꯟꯖꯥꯡ ꯆꯥꯔꯒꯦ ꯉꯁꯥꯏ ꯑꯌꯨꯛꯀꯤ
ꯉꯁꯤ ꯑꯩꯈꯣꯏ ꯑꯥ ꯑꯂꯨꯒ ꯈꯥꯃꯦꯟꯒ ꯎꯆꯤ ꯃꯅꯥꯒ ꯑꯗꯨꯒ ꯆꯝꯐꯨꯠꯀ ꯑꯃꯦꯠꯄꯒ ꯌꯥꯝꯗꯦꯗ ꯍꯥꯏꯕꯒꯤ ꯌꯥꯝꯕ ꯋꯥꯅꯤ ꯆꯥꯕꯗꯗꯤ ꯌꯥꯝꯗꯦ
ꯅꯪꯗꯤ
ꯑꯩꯈꯣꯏꯗꯤ ꯍꯋꯥꯏꯒ ꯑꯃ ꯈꯥꯃꯦꯟ ꯈꯃꯦꯟꯗꯣ ꯎꯝ ꯏꯔꯣꯝ ꯑ ꯃꯦꯠꯄꯗꯣ ꯏꯔꯣꯝꯕ
ꯍꯥꯎꯔꯅꯤ ꯅꯧꯅ ꯊꯣꯡꯕ꯭ꯔꯥ
ꯑ ꯍꯣꯁꯇꯦꯜ ꯍꯣꯁꯇꯦꯜ ꯇꯩ ꯄꯤꯕ
ꯅꯪ ꯍꯣꯁꯇꯦꯜꯗ ꯂꯩꯕ꯭ꯔꯣ
ꯎꯝ ꯍꯣꯁꯇꯦꯜꯗ ꯂꯩ
ꯑꯁꯤꯅ ꯑꯍꯥꯟꯕ꯭ꯔꯣ ꯏꯕꯅꯤ
ꯑꯥ ꯅꯠꯇꯦ ꯑꯍꯥꯟꯕ ꯅꯠ ꯈꯪꯗꯦ ꯀꯣꯜ ꯌꯥꯗꯕꯒꯤ ꯊꯣꯛꯄ ꯃꯥꯜꯂꯦ ꯅꯍꯥꯟꯗꯤ ꯑ ꯍꯣꯏ ꯍꯣꯏ ꯌꯥꯝꯕꯩ ꯀꯣꯛ ꯉꯥꯎꯑꯦ
ꯋꯥꯔꯤꯗꯣ ꯑꯗꯨꯝ ꯇꯥꯔꯁꯨ ꯑꯇꯣꯞꯄꯔꯥ ꯍꯥꯏꯗꯤ ꯑꯗꯨꯝ ꯀꯧꯕꯗꯣꯀꯣ
ꯎꯝ ꯀꯥꯥꯎꯔꯦꯗ ꯑꯗꯨꯝ
ꯑꯗꯣ ꯈꯣꯟꯖꯦꯜ ꯇꯥꯕꯗ ꯏꯕꯥꯅꯤ ꯋꯥꯔꯤ ꯁꯥꯟꯅꯈ꯭ꯔꯕꯔꯥ ꯍꯥꯏꯅ ꯈꯟꯕ ꯃꯟꯕꯒꯨꯝ ꯇꯧꯕꯗꯒꯤ
ꯍꯣꯏ ꯍꯣꯏ ꯆꯥꯇꯤꯟ ꯂꯩꯔꯝꯃꯦ ꯕꯣ ꯀꯣ ꯅꯥꯍꯥꯟ
ꯍꯣꯏꯠ ꯆꯥꯗꯤ ꯉꯁꯥꯏ ꯉꯁꯥꯏ ꯍꯣꯏ ꯉꯁꯥꯏꯒꯤꯔꯥ ꯅꯍꯥꯟꯒꯤꯔꯥ ꯈꯪꯗꯦ ꯑꯃꯥꯎ
ꯑꯥ ꯑꯥ ꯎꯝ ꯉꯁꯤꯗꯤ ꯀꯩꯝ ꯆꯠꯊꯣꯛꯇ꯭ꯔꯦ
ꯑ ꯆꯠꯇꯦ ꯑ ꯇꯨꯝꯅꯤꯡ ꯍꯥꯏꯕꯅꯤꯗ
ꯑꯣ ꯑꯣ ꯉꯁꯥꯏ ꯇꯨꯝꯗ꯭ꯔꯤꯕꯣ ꯍꯥꯏꯁꯦ
ꯇꯨꯝꯗꯦ ꯑꯗꯨ ꯗ꯭ꯔꯃꯥ ꯌꯦꯡꯉꯒ ꯈꯤꯇꯪ ꯇꯨꯝꯅꯤꯡꯕ ꯇꯨꯡ ꯊꯣꯛꯣꯛꯀꯦ ꯍꯥꯏꯔꯒ ꯑꯃꯨꯛ ꯇꯧꯔꯒ ꯇꯨꯝꯅꯤꯡꯗ꯭ꯔꯕ ꯇꯨꯝ ꯇꯧꯕꯤ ꯗ꯭ꯔꯃꯥ ꯌꯦꯡꯉ ꯂꯩꯔꯦ
ꯑꯥ ꯍꯣꯏ ꯅꯨꯡꯗꯥꯡꯗ ꯐꯖꯅ ꯇꯨꯝꯕꯅ ꯐꯩꯗ
ꯎꯝ ꯑꯗꯨꯅꯦ ꯅꯨꯡꯊꯤꯟ ꯇꯨꯝꯕꯗꯤ ꯅꯨꯡꯗꯥꯡ ꯇꯨꯝꯕ ꯌꯥꯗꯦꯕꯀꯣ ꯑꯩꯗꯤ ꯅꯨꯡꯗꯥꯡꯗ ꯉꯟꯅ ꯉꯟꯅ ꯇꯨꯝꯕꯒꯤ ꯑꯃꯨꯛ
ꯎꯝ ꯑꯗꯨꯒ ꯕꯣꯜꯗꯤ ꯌꯦꯡꯕ꯭ꯔꯣ
ꯑꯁ ꯌꯦꯡꯗꯦꯗ
ꯌꯦꯡꯗꯦ
ꯎꯝ ꯃꯇꯝ ꯂꯩꯇꯦ ꯑꯩꯈꯣꯏꯒꯤ ꯇꯨꯝ ꯇꯨꯝꯗ꯭ꯔꯗꯤ ꯌꯥꯔꯣꯏ ꯑꯗꯨꯒꯤ ꯃꯇꯝ ꯂꯩꯇꯦ
ꯍꯣꯏ ꯍꯣꯏ ꯇꯨꯝꯕꯅ ꯐꯩꯗ ꯕꯣꯜ
ꯑꯩꯈꯣꯏꯗ ꯕꯣꯜ ꯌꯦꯡꯉꯒ ꯑꯩꯈꯣꯏ ꯑꯩꯈꯣꯏ ꯑꯩꯈꯣꯏꯕꯨ ꯃꯤꯅ ꯄꯩꯁꯥ ꯄꯤꯅꯦ ꯍꯥꯏꯕꯁꯨ ꯅꯠ ꯇꯦꯀꯣ ꯑꯩꯈꯣꯏ ꯇꯧ ꯑꯩꯈꯣꯏ ꯇꯧꯅꯤꯡꯉꯥꯏ ꯑꯝꯇ ꯂꯩꯇꯦꯕ
ꯑꯗꯨꯝ ꯄꯥꯝꯖꯕ ꯈꯔꯒꯤꯅꯤꯗ ꯍꯥꯏꯗꯤ ꯎꯝ ꯐꯨ ꯕꯣꯜ ꯑꯗꯨꯅ ꯄꯣꯊꯥꯕꯅ ꯐꯩꯗ ꯎꯝ ꯌꯦꯡ ꯉꯁꯥꯏ ꯁꯨ ꯌꯦꯡꯉꯤ ꯂꯣꯏꯅꯗꯤ ꯌꯦꯡꯗꯦꯀꯣ ꯑꯗꯨ
ꯇꯣ ꯀꯅꯥ ꯁꯥꯅꯕꯅꯣ ꯑꯥꯔꯖꯦꯟꯇꯤꯅꯥ
ꯑꯧ ꯑꯥꯔꯖꯦꯟ ꯑ ꯀꯦ ꯄꯣꯕꯔꯇꯤ ꯁꯥꯟꯅꯩ ꯌꯦ ꯉꯁꯥꯏ ꯑꯌꯨꯛꯇꯨ
ꯅꯪ ꯑꯥꯔꯖꯦꯟꯇꯤꯅꯥ ꯄꯣꯝꯕꯩ ꯑꯣꯏꯔꯝꯅꯦ
ꯍꯣꯏ ꯑꯥꯔꯖꯦꯟꯇꯤꯅꯥ ꯄꯥꯝꯃꯦ
ꯑꯥꯔꯖꯦꯟꯇꯤꯅ ꯄꯥꯝꯕ ꯅꯨꯄꯥ ꯉꯥꯛꯇꯅꯤ ꯅꯣꯏꯗꯤ
ꯑꯥ ꯑꯥꯔꯖꯦꯟꯇꯤꯅ ꯄꯥꯝꯃꯦ ꯑꯗꯨꯒ ꯔꯣꯅꯥꯜꯗꯣ ꯄꯥꯃꯕ ꯃꯤꯁꯨ ꯌꯥꯝꯃꯦ
ꯑꯩꯁꯨ ꯌꯥꯎꯋꯦ ꯑꯗꯨꯗ ꯍꯣꯏ
ꯑꯁ ꯑꯗꯨꯗꯤ ꯃꯥꯟꯅꯗ꯭ꯔꯦ
ꯀꯩꯒꯤ
ꯍꯥꯏꯕꯗꯤ ꯔꯣꯅꯥꯜꯗꯣ ꯍꯣꯏ ꯑꯥ ꯑꯗꯨꯝ ꯐꯦꯟꯗꯣ ꯃꯥꯟꯅꯗꯦ ꯍꯥꯏꯕꯅꯤꯗ ꯎꯝ ꯎꯝ
ꯑꯗꯨꯅꯦ ꯅꯊꯟꯇ ꯂꯩꯕ꯭ꯔꯥ ꯀꯅꯥ ꯀꯅꯥ ꯂꯩꯒꯦ
ꯏꯃꯥꯟꯅꯕꯒ ꯂꯩꯌꯦ ꯍꯧꯖꯤꯛꯄꯨꯗꯤ ꯏꯊꯟꯇ ꯂꯩꯌꯦ ꯑ ꯃꯥꯗꯣ ꯐꯨꯠꯕꯣꯜ ꯁꯥꯟꯅꯕ ꯆꯠꯈ꯭ꯔꯦ
ꯍꯣꯁꯇꯦꯜꯗ ꯂꯩꯕ꯭ꯔ ꯅꯪ
ꯑ ꯍꯣꯁꯇꯦꯜꯗ
ꯀꯣꯂꯦꯖꯀꯤꯔꯣ
ꯀꯣꯂꯦꯖꯀꯤ ꯍꯣꯏ ꯀꯣꯂꯦꯖꯀꯤ
ꯑꯣ ꯀꯩ ꯀꯣꯂꯦꯖꯅꯣ
ꯑꯥ ꯑꯦꯝ ꯌꯨ
ꯑꯦ ꯑꯗꯨꯗꯤ ꯏꯕꯥꯅꯤ ꯉꯔꯥꯡ ꯉꯔꯥꯡ ꯋꯥꯔꯤꯁꯥꯅꯥꯕꯗꯣ ꯑꯣꯏꯔꯝꯅꯤ ꯍꯥ
ꯑꯣꯏꯔꯝꯅꯤꯌꯦ
ꯍꯥꯎꯋꯦ ꯌꯥꯝ ꯆꯥꯒꯜꯂꯦꯅ ꯏꯕꯥꯟꯅꯤ ꯂꯥꯛꯅꯕꯗꯨꯔꯣ
ꯍꯥꯥ
ꯉꯔꯥꯡ ꯉꯔꯥꯡꯂꯥ ꯑꯩꯈꯣꯏꯗꯤ ꯍꯋꯥꯏ ꯅꯤꯡꯇꯤ ꯆꯥꯏꯌꯦꯅ ꯍꯥꯏꯕꯗꯣ ꯅꯪꯔꯥ ꯍꯥꯏꯕꯅꯤ ꯍꯋꯥꯏ ꯅꯤꯡꯇꯤ ꯆꯥꯏꯌꯦꯅ ꯍꯥꯏꯕꯗꯣ ꯅꯪꯔꯥ ꯍꯥꯏꯕꯅꯤꯗ ꯆꯤꯔꯨ ꯅꯨꯄꯥꯗꯣ
ꯑꯥ ꯆꯤꯔꯨ ꯅꯠꯇꯦ ꯑꯩꯗꯤ
ꯆꯤꯔꯨ ꯅꯠꯇꯦ ꯑꯗꯨꯗꯤ ꯑꯇꯣꯞꯄ ꯑꯣꯏꯔ ꯑꯗꯨꯗꯤ ꯍꯧꯋꯥꯏ ꯍꯧꯋꯥꯏ ꯌꯥꯝ ꯇꯣꯏꯅ ꯆꯥꯕ ꯃꯤ ꯌꯥꯝꯃꯦꯅꯦ
ꯍꯣꯁꯇꯦꯜꯗ ꯂꯩꯕ ꯃꯤꯗꯤ ꯎꯄꯥꯏ ꯂꯩꯇꯦꯅ
ꯍꯣꯏꯗꯥ ꯑꯩꯈꯣꯏ ꯌꯨꯝꯗ ꯂꯩꯕ ꯃꯤꯐꯥꯎ ꯑꯗꯨꯝ ꯆꯥ ꯑꯗꯨꯃꯥꯏꯟ ꯆꯥꯕꯅꯤ
ꯍꯣꯏ
ꯀꯣꯂꯦꯖ ꯀꯣꯂꯦꯖ ꯀꯥꯕꯕꯨ ꯍꯣꯁꯇꯦꯜ ꯂꯩꯕ ꯅꯨꯡꯉꯥꯏꯕ꯭ꯔꯅꯦ
ꯎꯝ ꯍꯣꯏ ꯑꯗꯨꯝ ꯀꯣꯂꯦꯖ ꯂꯥꯏꯐ ꯇꯣ ꯃꯔꯛ ꯃꯔꯛꯇꯗꯤ ꯅꯨꯉꯥꯏꯕ ꯌꯥꯎꯋꯤꯗ
ꯑꯗꯣ ꯍꯣꯁꯇꯦꯜ ꯂꯥꯏꯐꯗꯤ ꯍꯥꯏꯕꯅꯤꯗ
ꯍꯣꯏ ꯍꯣꯏ ꯍꯣꯏ ꯍꯣꯁꯇꯦꯜ ꯂꯥꯏꯐꯁꯨ ꯅꯨꯡꯉꯥꯏ
ꯑꯣ ꯐꯩꯗꯥ ꯊꯕꯛ ꯊꯣꯡꯒꯗꯧꯕꯁꯨ ꯅꯠꯇꯦ ꯆꯥꯛ ꯍꯦꯟꯁꯥꯡ ꯃꯣꯏꯅ ꯊꯣꯡꯕꯤꯅꯤ ꯑꯗꯨꯝ ꯆꯥꯅꯤ ꯀꯣꯜꯂꯦꯖ ꯆꯠꯂꯦ ꯍꯜꯂꯛꯀꯅꯤꯀꯣ ꯊꯕꯛꯇꯤ ꯂꯩꯔꯝꯃꯣꯏꯅ
ꯍꯣꯏ ꯊꯕꯛꯇꯤ ꯂꯩꯇꯦ ꯃꯔꯛ ꯃꯔꯛꯇ ꯍꯥꯎ ꯍꯥꯎꯇꯕꯁꯨ ꯌꯥꯎꯋꯦꯀꯣ ꯑꯗꯨ ꯍꯥꯎꯇꯕ ꯀꯥꯟꯗ ꯑꯈꯣꯏꯅ ꯇꯣꯡꯉꯒ ꯆꯥꯕ ꯏꯟꯗꯛꯁꯟꯗꯒꯤ
ꯑꯣ ꯌꯥꯏꯅ ꯑꯗꯨꯗꯤ ꯑꯗꯨꯝ ꯁꯤꯖꯤꯟꯅꯕ ꯌꯥꯔꯗꯤ
ꯑꯗꯨꯝ ꯁꯤꯖꯤꯟꯅꯒꯅꯨꯗꯤ ꯍꯥꯏꯕꯅꯤ ꯑꯈꯣꯏꯅ ꯂꯣꯠꯅ ꯁꯤꯖꯤꯟꯅꯕ
ꯐꯩꯗꯥ ꯑꯗꯨꯗꯤ ꯍꯣꯁꯇꯦꯜ ꯈꯨꯗꯤꯡꯃꯛꯅꯦ ꯁꯤꯖꯤꯟꯅꯒꯅꯣꯅꯦ ꯍꯥꯏ ꯑꯗꯨ ꯍꯥꯏꯅꯤꯕꯀꯣ ꯁꯤꯖꯤꯟꯅꯕꯗꯤ ꯒꯤ ꯍꯥꯏꯗꯤ ꯂꯣꯟꯅ ꯇꯧꯔꯗꯤ ꯃꯣꯏꯁꯨ ꯈꯪꯉꯣꯏꯗꯅ
ꯎꯝ ꯎꯝ
ꯏꯁ ꯈꯪꯉꯗꯤ ꯄꯩꯁꯥ ꯅꯣꯏ ꯑꯗꯨꯝ ꯀꯩꯒꯨꯝꯕ ꯄꯥꯔꯃꯤꯁꯟ ꯍꯪꯉꯗꯤ ꯄꯩꯁꯥ ꯄꯤꯌꯣꯅ ꯍꯥꯏꯔꯛ ꯍꯥꯏꯔꯛꯒꯅꯤꯅꯦꯀꯣ
ꯎꯝ ꯍꯣꯏ ꯃꯣꯏꯒꯤ ꯔꯨꯜꯁ ꯑꯗꯨ ꯇꯧꯗ꯭ꯔꯗꯤ ꯑꯗꯨꯃꯥꯏꯟ ꯍꯥꯔꯛꯇꯧ ꯃꯥꯥꯜꯂꯦ
ꯑꯥ
ꯆꯥꯝ ꯑꯅꯤꯒ ꯄꯤꯔꯛꯑꯣꯅ ꯀꯩꯀꯩ ꯁꯦꯔꯤꯁ ꯌꯦꯡꯒꯦ ꯃꯨꯚꯤꯗꯣ
ꯍꯧꯖꯤꯛꯀꯥꯟꯗꯤ ꯆꯥꯏꯅꯤꯁ ꯗ꯭ꯔꯃꯥ ꯑꯃ ꯀꯣꯔꯤꯌꯟ ꯗ꯭ꯔꯃꯥ ꯑꯃ ꯌꯦꯡꯂꯤ ꯍꯨꯖꯤꯛꯅ ꯆꯥꯏꯅꯤꯁ ꯗ꯭ꯔꯃꯥ ꯑꯃ ꯌꯦꯡꯕ
ꯑꯥ ꯆꯥꯏꯅꯤꯁ ꯀꯤꯗꯤ ꯑꯩꯗꯤ ꯑꯥ ꯆꯥꯏꯅꯤꯁ ꯀꯤꯗꯤ ꯀꯌꯥ ꯌꯦꯡꯗꯦ
ꯐꯖꯩꯌꯦꯕ ꯍꯧꯖꯤꯛꯀꯥꯟ ꯑꯩ ꯑꯩꯅ ꯌꯦꯡꯕꯗꯣ ꯑꯣ ꯑꯦ
ꯍꯥ ꯍꯥ
ꯅꯦꯕꯔ ꯑꯦꯟꯗꯤꯡ ꯁꯝꯃꯔ ꯈꯪꯕ ꯇꯥꯔꯝꯅꯤꯅ ꯑꯗꯨꯗꯤ ꯑꯥꯎ
ꯑꯣ ꯑꯗꯨꯝ ꯍꯥꯏ ꯑ ꯋꯦꯕꯁꯥꯏꯠꯇꯤ ꯀꯥꯏꯗꯒꯤ ꯌꯦꯡꯕ꯭ꯔꯣ
ꯑꯩꯗꯤ ꯃꯨꯚꯤ ꯃꯨꯚꯤ ꯑꯦꯞꯁꯦ ꯌꯦꯡꯉꯦ
ꯑ ꯑ ꯑꯩꯁꯨ ꯏꯅꯦꯖꯨ ꯂꯩꯗꯨꯗꯤ ꯑꯗꯨꯝ
ꯑ ꯅꯨꯡꯉꯥꯏ ꯑꯗꯨꯝ ꯋꯔ ꯍꯥꯏꯗꯤ ꯋꯥꯔꯤꯗꯣ ꯌꯥꯝ ꯀꯝꯄ꯭ꯂꯤꯀꯦꯇꯦꯠ ꯑꯣꯏꯌꯦꯕꯀꯣ ꯌꯥꯝ ꯐꯖꯩꯌꯦꯕ ꯍꯦꯔꯣꯒ ꯍꯦꯔꯣꯏꯟ ꯁꯨꯝ ꯃꯣꯏꯅꯤ ꯃꯁꯛ ꯐꯖ ꯑ
ꯍꯣꯏ ꯃꯤ ꯃꯤ ꯃꯁꯛ ꯐꯖꯗ꯭ꯔꯗꯤ ꯇꯜꯂꯦ
ꯍꯣꯏ ꯑꯗꯨꯅꯤ ꯅꯨꯄꯥꯗꯀꯣ ꯌꯥꯝ ꯋꯥꯡꯂꯒ ꯐꯖꯕꯅ ꯑꯗꯨꯒꯤ ꯍꯦꯟꯅ ꯌꯦꯡꯅꯤꯡꯕꯀꯣ
ꯑꯥ ꯑꯥ ꯃꯤ ꯃꯁꯛ ꯐꯖꯔꯗꯤ ꯌꯦꯡꯅꯤꯡꯕꯅꯦ
ꯌꯦꯡꯉꯣ ꯅꯪꯁꯨ ꯍꯦꯛ ꯌꯦꯡꯉꯗꯤ ꯏꯄꯤꯁꯣꯠ ꯇꯨ ꯊ꯭ꯔꯤ ꯐꯣꯔ ꯑꯗꯨꯝ ꯌꯦꯡꯉꯗꯤ ꯌꯦꯅꯤꯡ ꯅꯤꯗ
ꯎꯝ ꯋꯥꯟꯁ ꯍꯩꯅꯈ꯭ꯔꯗꯤ ꯑꯗꯨꯝ ꯅꯨꯡꯉꯥꯏꯕꯅꯤ
ꯍꯣꯏ ꯑꯩꯗꯤ ꯅꯍꯥꯟ ꯌꯦꯡꯕ ꯍꯧꯔꯦꯕꯀꯣ
ꯑꯥ
ꯍꯥꯏꯗꯤ ꯏꯄꯤꯁꯣꯠ ꯑꯗꯨꯝ ꯅꯨꯃꯤꯠ ꯑꯃꯗ ꯑꯅꯤꯒꯨꯝꯕ ꯑꯗꯨꯝ ꯊꯥꯔꯛꯄꯗꯣ ꯃꯣꯏꯅ ꯊꯥꯒꯠꯄꯗꯣ
ꯑꯥ ꯑꯥ
ꯑꯗꯨꯃꯥꯏꯅ ꯇꯧꯅꯤ ꯑꯩ ꯑꯗꯨꯒꯤ ꯑꯩ ꯅꯍꯥꯟ ꯅꯨꯃꯤꯠ ꯑꯍꯨꯝ ꯑꯍꯨꯝ ꯃꯔꯤ ꯂꯦꯞꯈ꯭ꯔꯦ ꯋꯥ ꯑꯁꯤ ꯑꯗꯨꯝ ꯋꯥꯔꯤ ꯁꯅꯥ ꯂ ꯑꯁꯥꯡꯕ ꯀꯟ ꯑꯗꯨꯝ ꯇꯧꯕꯤꯒꯦꯀꯣ
ꯑꯣ
ꯑꯗꯣ ꯍꯧꯖꯤꯛꯇꯤ ꯌꯥꯝꯈ꯭ꯔꯦ ꯇ꯭ꯋꯦꯟꯇꯤ ꯁꯕꯦꯟ ꯀꯥꯈ꯭ꯔꯦꯕ ꯑꯩ ꯍꯧꯖꯤꯛ ꯇ꯭ꯋꯦꯟꯇꯤ ꯇꯨꯔꯥ ꯑꯗꯨꯗ ꯌꯦꯡꯉꯦꯕ
ꯎꯝ ꯏꯄꯤꯁꯣꯠ ꯇ꯭ꯋꯦꯟꯇꯤ ꯁꯚꯦꯟ ꯑꯗꯨꯝ ꯁꯤꯖꯟ ꯁꯤꯖꯟ ꯈꯥꯏꯗꯣꯛꯄ꯭ꯔꯣ ꯑꯃꯨꯛꯀ ꯏꯄꯤꯁꯣꯠ ꯈꯇꯔꯣ
ꯑꯗꯣ ꯈꯪꯗꯦ ꯑꯗꯨ ꯍꯧꯖꯤꯛꯀ ꯍꯧꯖꯤꯛꯇꯤ ꯎꯝ ꯀꯩꯅꯣ ꯑꯩ ꯃꯨꯚꯤ ꯑꯦꯞꯁꯨꯝꯕ ꯊꯤꯗꯦꯀꯣ
ꯑꯥ
ꯑꯗꯨꯝ ꯃꯤꯡ ꯍꯥꯏꯕꯗꯤ ꯁꯤꯖꯟ ꯋꯥꯟ ꯍꯥꯏꯅ ꯑꯗꯨꯝ ꯊꯣꯛꯑꯦꯕ
ꯑꯣꯍꯨ
ꯑꯗꯨ ꯁꯤꯖꯟ ꯇꯨꯗꯤ ꯑꯗꯨꯝ ꯊꯣꯛꯂꯛ ꯁꯤꯖꯟ ꯑꯣꯏꯅ ꯊꯣꯛꯂꯁꯨ ꯇꯨ ꯊꯥꯀꯠꯇꯕ ꯑꯗꯨꯝ ꯂꯩꯌꯦꯅꯥ ꯋꯥꯔꯤ ꯑꯗꯤ ꯑꯣ ꯗ꯭ꯔꯃꯥꯗꯣ ꯂꯩ ꯂꯣꯏꯁꯤꯟꯕ ꯑꯗꯨꯒꯨꯝꯕꯗ
ꯎꯝ
ꯑꯗꯨꯃꯥꯏꯅ ꯇꯧꯒꯗ꯭ꯔꯗꯤ ꯈꯪꯗꯦ ꯑꯗꯨꯕꯨ ꯁꯤꯖꯟ ꯋꯥꯟ ꯍꯥꯏꯅꯗꯤ ꯍꯥꯞꯄꯅꯦ
ꯑꯧ ꯎ ꯍꯣꯔꯦꯟꯗꯤ ꯀꯩ ꯏꯟꯖꯥꯡ ꯆꯥꯗꯣꯏꯅꯣ
ꯑꯁ ꯑꯗꯨꯗꯤ ꯈꯪꯗ꯭ꯔꯤꯗ
ꯑꯍ
ꯃꯨꯡꯕ ꯀꯥꯟꯗ ꯈꯥꯡꯉꯣ ꯇꯥꯔꯦ ꯌꯦꯡꯉꯒ ꯊꯣꯡꯅꯤꯡꯉꯒ ꯊꯣꯡꯕ ꯇꯥꯔꯦ
ꯑꯥ ꯅꯪꯅ ꯊꯣꯡꯕ꯭ꯔꯣ
ꯍꯣꯏ ꯏꯚꯤꯅꯤꯡꯗꯗꯤ ꯑꯩꯅ ꯑꯗꯨꯝ ꯊꯣꯡꯉꯦ
ꯑꯣ
ꯑꯌꯨꯛꯇꯨꯗꯤ ꯑꯩ ꯗꯗꯥꯅ ꯊꯣꯡꯕ
ꯑꯣ ꯆꯥꯛ ꯊꯣꯡꯕ ꯍꯩꯔꯝꯗꯧ ꯃꯥꯜꯂꯦꯅꯦ ꯑꯗꯨꯗꯤ ꯑꯥꯎ
ꯍꯥꯎꯕ ꯍꯥꯎꯇꯕꯗꯤ ꯈꯪꯗꯦ ꯑꯗꯣ ꯑꯗꯨꯝ ꯊꯣꯡꯉꯦ ꯍꯥꯏꯕ ꯇꯥꯔꯦ
ꯑꯥ
ꯄꯡꯊꯣꯡꯗ ꯊꯣꯡꯕꯗꯨ ꯄꯨꯛ ꯄꯨꯛꯊꯟꯅꯤꯡꯉꯥꯏ
ꯆꯤꯛ ꯌꯦ ꯀꯅꯥꯅ ꯍꯥꯎꯅ ꯊꯣꯡꯕ ꯉꯝꯒꯗ꯭ꯔꯥ
ꯑꯗꯨꯅꯤ ꯑꯗꯨ ꯑꯗꯨꯝ ꯏꯟꯁꯥꯡ ꯅꯞꯄꯤꯒꯨꯝꯕ ꯂꯩꯕ ꯊꯣꯡꯅꯤꯡꯕ ꯂꯩꯕ ꯆꯥꯅꯤꯡꯕ ꯂꯩꯕ ꯑꯣꯏꯔꯗꯤ ꯊꯣꯡꯕꯗꯣ ꯅꯨꯡꯉꯥꯏꯌꯦꯕꯀꯣ ꯑꯗꯨ ꯍꯧꯔꯗꯨꯕ ꯆꯥꯅꯤꯡꯕ ꯂꯩꯗꯕ ꯑꯗꯨꯝ ꯑꯗꯨ ꯃꯇꯝꯗꯗꯤ ꯊꯣꯡꯕ ꯇꯜꯂꯦꯕ
ꯎꯝ ꯍꯣꯏ ꯑꯗꯨꯅꯤ
ꯎꯝ ꯑꯁꯤꯁꯦꯅꯤꯌꯦ ꯉꯁꯤꯗꯤꯁꯤ ꯊꯣꯛꯅꯤꯡꯉꯦ ꯍꯥꯏꯅ ꯍꯥꯏꯕ ꯑꯗꯨꯝ ꯀꯩꯅꯣ ꯂꯩꯗꯤ ꯊꯣꯡꯅꯤꯡꯉꯦ
ꯍꯣꯏ ꯍꯣꯏ ꯚꯦꯖꯤꯇꯦꯕꯜꯗꯣ ꯃꯌꯥꯝ ꯂꯩꯔꯒ ꯑꯩꯈꯣꯏ ꯁꯤꯜꯂꯦ ꯇꯧꯔ ꯊꯣꯡꯕꯗꯨꯗꯤ ꯂꯥꯏꯗꯅ ꯎꯝ
ꯑꯁ ꯍꯧꯖꯤꯛ ꯀꯌꯥꯝ ꯂꯩꯔꯦ
ꯍꯥ
ꯑꯩ ꯂꯣꯏꯔꯦ ꯍꯥꯏꯕꯅꯦ ꯐꯥꯒꯤ ꯇꯧꯕꯅꯤꯗ
ꯑꯣ
ꯅꯪꯗꯤ ꯀꯩꯒꯤ ꯁꯅꯥꯕ ꯆꯠꯇ꯭ꯔꯥ ꯆꯠꯇꯕꯅꯣ
ꯑ ꯑꯩꯗꯣ ꯑꯗꯨꯝ ꯉꯁꯤꯗꯣ ꯋꯥꯔꯦ ꯂꯩꯍꯧꯔꯒꯦꯅ ꯑꯗꯨꯝ ꯂꯩꯔꯦ
ꯊꯕꯛ ꯊꯕꯛꯁꯨ ꯁꯨꯗꯦꯌꯦ ꯋꯥꯏ ꯍꯥꯏꯕꯗꯨꯗꯤ
ꯑꯗꯨꯅꯦ ꯑꯩꯗꯤ ꯇꯟꯕꯗꯣ ꯑꯗꯨꯝ ꯍꯩꯅꯈ꯭ꯔꯦꯕ ꯃꯣꯏꯗꯤ ꯑꯗꯨꯝ ꯁꯥꯟꯅꯕꯒꯤꯀꯣ
ꯍꯣꯏ ꯍꯣꯏ ꯑꯗꯨꯅꯦ ꯍꯣꯏ ꯑꯗꯨꯃꯥꯏꯅ ꯂꯩ ꯂꯩꯅꯦ ꯁꯅꯥꯑꯣꯅ ꯅꯨꯄꯥꯗꯤ
ꯑꯗꯨꯅꯦ ꯁꯥꯟꯅꯒꯗꯕꯅꯦ ꯑꯩꯗꯤ ꯔꯨꯝꯗ ꯅꯨ ꯑꯥ ꯋꯥꯔꯛꯎꯠ ꯈꯔ ꯈꯔ ꯇꯧꯕ ꯀꯣ ꯑꯗꯨꯒ ꯑ ꯋꯥꯛꯀꯤꯡ ꯈꯔ ꯆꯠꯄ ꯑꯗꯨ
ꯑꯥ
ꯑꯣ
ꯑꯩꯗꯤ ꯅꯣꯡ ꯆꯨꯒꯗ꯭ꯔꯥ ꯈꯟꯕꯅꯦ ꯑꯗꯨꯝ ꯁꯥꯔꯒ ꯂꯩꯌꯦ ꯉꯁꯤꯗꯣ
ꯑꯁ ꯌꯥꯝ ꯁꯥꯕꯗꯤ ꯅꯠꯇꯦꯅ ꯉꯁꯤꯗꯤ ꯑꯗꯨꯝ ꯈꯤꯇꯪ ꯃꯝꯕꯒꯤ
ꯎꯝ
ꯉꯁꯥꯏ ꯍꯤꯗꯛ ꯃꯆꯨ ꯌꯥꯎꯔꯛꯄꯅꯦ ꯑꯗꯨ ꯑꯃꯨꯛ ꯇꯣꯛꯑꯦ
ꯉꯁꯥꯏ ꯈꯤꯇꯪ ꯆꯨꯔꯕꯣ
ꯍꯣꯏ ꯆꯨꯔꯝ ꯅꯣꯏ ꯅꯣꯏ ꯆꯨ